ꯑ ꯇꯔꯔꯕ ꯎꯥ ꯑꯣ ꯑꯩꯁꯨ ꯑꯩꯉꯣꯟꯗꯁꯨ ꯂꯥꯛꯇꯤ ꯂꯥꯛꯑꯦꯕꯀꯣ ꯑꯗꯨꯒ ꯗꯤꯁꯀꯅꯦꯛ ꯃꯁꯥꯇꯣꯝ ꯆꯠꯀꯦ ꯆꯠꯈꯤꯕ ꯇꯥꯔꯁꯦ
ꯌꯥꯗ
ꯑꯗꯨꯅ ꯅꯪꯉꯣꯟꯗꯗꯤ ꯀꯩꯅꯣ ꯇꯧꯕ ꯌꯥꯗꯕ꯭ꯔꯕ ꯍꯥꯏꯗꯤ ꯍꯥꯥ
ꯍꯥꯏꯗꯤ ꯀꯔꯤꯕꯣ ꯀꯩꯕꯨꯅꯅꯥꯗꯔꯦ
ꯉꯒꯣ
ꯑꯣ ꯍꯣꯏ ꯍꯣꯏ ꯃꯤ ꯑꯩ ꯃꯉꯥꯃꯨꯛꯇ ꯇꯧꯔꯦꯕ ꯑꯥ
ꯑꯗꯣ ꯑꯩꯒꯤꯁꯨ ꯀꯩꯅꯣꯅꯦ ꯄꯨꯂꯞ ꯑꯣꯏꯅ ꯀꯩꯅꯣꯗꯤ ꯂꯣꯏꯗꯦꯕꯀꯣ ꯑ ꯑꯗꯨ ꯑꯣ ꯃꯅ ꯀ ꯀ ꯃꯁꯥ ꯑꯗꯨꯝ ꯄꯠꯄ ꯇꯠꯄꯗꯣ ꯑꯗꯨꯗ ꯄꯥꯔꯒ ꯄꯨꯣꯏꯟꯅ ꯍꯧꯖꯤꯛ ꯇꯔꯦꯠꯄꯨꯗꯤ ꯁꯨꯗꯣꯏꯅꯦꯕꯀꯣ ꯃꯉꯥ ꯑꯃꯗꯤ ꯃꯉꯥꯁꯤꯗ ꯑꯅꯤꯈꯛꯇꯅꯦꯕ ꯑꯃꯈꯛꯇꯅꯦꯕ ꯌꯥꯈ꯭ꯔꯤꯁꯦ ꯑꯗꯨꯃꯥꯏꯅ ꯇꯧꯔꯒ ꯑꯗꯨꯝ ꯇꯧ ꯂꯩꯛ ꯍꯥꯏꯕ ꯑꯗꯨ ꯍꯟꯗꯛꯁꯤ ꯀꯔꯤ ꯇꯧꯔꯤꯣ ꯈꯟꯖꯤꯕꯤ ꯑꯥ ꯌꯥꯝ ꯀꯥꯟꯅꯩ ꯃꯣꯏꯒꯤ
ꯉꯁꯥꯏ ꯃꯦꯁꯦꯁꯇꯁꯨ ꯃꯣꯏ ꯀꯩ ꯀꯩꯅꯣ ꯈꯔꯕꯨꯗꯤ ꯍꯥꯏꯔꯛꯈꯤꯕꯅꯦ ꯎꯒꯤ ꯃꯇꯥꯡꯗ ꯈꯔ ꯗꯦꯔꯛ ꯀꯅꯤꯕ ꯎꯝ
ꯑꯗꯨꯒꯤ ꯑꯣꯏꯕꯣ ꯈꯪꯗ ꯌꯥꯜꯂꯝ ꯇꯔꯗꯤ ꯃꯣꯏꯁꯦ ꯑꯩꯈꯣꯏꯁꯤꯁꯨ ꯑꯦꯞꯁꯤꯁꯨ ꯀꯩꯅꯣꯇ ꯂꯥꯛꯑꯦꯕ ꯑꯩꯈꯣꯏꯒꯤ ꯎ ꯑꯕ꯭ꯔꯦ ꯂꯥꯛꯑꯒꯅꯦ
ꯎꯝ
ꯄ꯭ꯔꯣꯕ꯭ꯂꯦꯝ ꯈꯤꯇꯪ ꯂꯩꯕꯤꯗꯣ ꯆꯪꯁꯟꯕ ꯌꯥꯗꯕꯤ ꯆꯪꯉꯨꯔꯒ ꯃꯁꯥ ꯃꯖꯅ ꯕꯦꯡ ꯄ ꯆꯠꯇ ꯆꯠ ꯤ ꯇꯧꯕꯗꯣ ꯑꯗꯨ ꯇꯧꯔꯛꯑꯦꯕ ꯍꯣꯏ ꯌꯥꯝ ꯃꯤ ꯃꯌꯥꯝ ꯀꯩꯅꯣ ꯇꯧꯅꯔꯛꯄ꯭ꯔꯥ ꯈꯪꯗꯦꯅꯦ
ꯈꯪꯗꯦ ꯑꯗꯨꯅꯤ ꯍꯥꯏ ꯃꯣꯏ ꯍꯥꯟꯅꯗꯤ ꯕꯦꯔꯥ ꯑꯗꯨꯝ ꯀꯥꯕꯅꯦ
ꯑ ꯑꯗꯨꯝ ꯃꯣꯏ ꯀꯩꯅꯣꯁꯨ ꯑꯗꯨꯝ ꯁꯤꯖꯟ ꯋꯥꯏꯁꯀꯤꯁꯨ ꯑꯗꯨꯝ ꯑꯩꯈꯣꯏ ꯁꯤꯖꯟꯁꯨ ꯑꯗꯨꯝ ꯂꯩꯔꯤꯅꯦ ꯑꯗꯨꯗꯗꯤ ꯃꯥꯏ ꯕ꯭ꯔꯖꯟꯁꯨ ꯀꯩꯝ ꯇꯧꯕ ꯅꯠꯇꯦ ꯀꯃꯥꯏꯅ ꯇꯧꯏ ꯖꯥꯠꯅꯣ ꯈꯪꯗꯦ ꯑꯟꯇꯦꯁꯇꯥꯏꯟ ꯏꯟꯇꯦ__
ꯐꯖꯅ ꯁꯦꯝꯗꯕ꯭ꯔꯥ ꯈꯪꯗꯦ
ꯑꯇꯦꯁꯟ ꯂꯩꯔꯤꯕꯅꯤꯅ ꯑꯗꯨꯝ ꯐꯖꯅ ꯑ ꯀꯩꯟ ꯇꯧꯕꯝꯗꯤ ꯊꯣꯛꯏꯝꯅꯤ ꯌꯥꯕꯝꯗꯤ ꯊꯣꯛꯏꯝꯅꯤ
ꯑꯣꯗꯨꯅꯦ ꯍꯥꯏꯁꯦ
ꯈꯔ ꯃꯣꯏꯅ ꯊꯕꯛ ꯇꯧꯕꯗ ꯑꯀꯣꯝꯕ ꯊꯤꯕꯗ ꯇꯧꯔꯤꯕ꯭ꯔꯥ ꯒ꯭ꯌꯥꯟ ꯑꯝ ꯇꯥꯕ ꯖꯥꯠ ꯅꯠꯇꯦꯗ
ꯑꯗꯨꯅꯦ ꯌꯥꯝ ꯑꯁꯣꯏꯕ ꯉꯥꯛꯇ ꯑꯟ__ ꯑꯁꯣꯏꯕ ꯌꯥꯝ ꯌꯥꯎꯋꯦꯕ
ꯑ ꯏꯟꯚꯦꯁꯃꯦꯟꯗ ꯃꯥꯅꯦ ꯃꯥꯅꯦ ꯏꯟꯚꯦꯁꯃꯦꯟꯗꯣ ꯈꯔ ꯂꯣ ꯕꯖꯦꯠ ꯑꯣꯏꯅ ꯇꯧꯔꯝꯒꯅꯤ ꯑꯗꯨꯅꯅꯤ ꯄꯣꯠꯁꯦ ꯃꯣꯏꯅ ꯁꯥꯔꯛꯀꯥꯟ ꯂꯣꯕ ꯕꯖꯦꯠꯇ ꯁꯥꯔꯝꯒꯅꯦꯕ
ꯍꯣꯏ ꯑꯗꯨꯅꯦ ꯈꯔ ꯁꯨꯃꯥꯏꯅ ꯇꯧꯕꯁꯤꯃꯗꯤ
ꯑ ꯍꯥꯏꯗꯤ ꯌꯥꯝꯅ ꯍꯣꯏ ꯄꯣꯠꯄꯨꯗꯤ ꯁꯦꯀ꯭ꯌꯣꯔ ꯑꯣꯏ ꯑꯇꯥꯔꯒꯁꯨ ꯃꯥꯟꯅꯞ ꯑꯀꯩꯅꯣ ꯇꯧꯋꯤꯗꯅ ꯑꯩꯈꯣꯏꯗ ꯌꯥꯝꯅ ꯀꯩ ꯍꯥꯏꯇꯥꯔꯦ ꯆꯔꯛ ꯆꯍꯤꯡꯅꯍꯜꯂꯤꯗꯅ ꯊꯕꯛ ꯇꯧꯕꯗ ꯅꯨꯡꯉꯥꯏꯇꯕ__ ꯅꯨꯡꯉꯥꯏꯇꯕꯗꯨꯝ ꯑꯣꯏꯍꯜꯂꯦꯕ ꯆꯥꯛ ꯏꯁꯤꯡ ꯆꯥꯔꯕꯣ
ꯑꯥ ꯆꯥꯛꯆꯥꯔꯦ ꯆꯥꯛꯆꯥ ꯇꯣꯛꯑꯦ ꯆꯥꯛꯆꯥ ꯇꯣꯛꯄꯗ ꯉꯥꯏꯔꯤ ꯍꯧꯖꯤꯛ
ꯎꯝ ꯉꯁꯤꯗꯤ ꯀꯩꯅꯣꯗꯤ ꯀꯣꯂꯦꯖꯇꯤ ꯆꯠꯂꯔꯣꯏ
ꯑꯁ ꯀꯣꯂꯦꯖꯁꯦ ꯊꯥ ꯑꯃꯃꯨꯛ ꯁꯨꯇꯤ ꯂꯩꯔꯤ ꯍꯥꯏꯇꯥꯔꯦ
ꯑꯣ ꯁꯃꯔ ꯚꯦꯀꯦꯁꯟ ꯑꯣ ꯑꯣ ꯑꯗꯨꯒꯤ ꯑꯣꯏꯔꯦ ꯑꯩꯗꯤ ꯁꯝꯃꯔ ꯚꯦꯀꯦꯁꯟꯒꯤ ꯇꯥꯏꯞꯇ ꯂꯩꯔꯕ꯭ꯔꯥ ꯁꯤꯅꯤ
ꯁꯝꯃꯔ ꯚꯦꯀꯦꯁꯟ ꯃꯇꯝꯒ ꯆꯞ ꯃꯥꯟꯅ ꯑꯗꯨꯝ ꯊꯥꯕꯒ ꯆꯞ ꯃꯥꯟꯅꯔꯕꯅꯦ ꯃꯣꯏꯒꯤ ꯁꯦꯃꯤꯁꯇꯔ ꯋꯤꯛ__
ꯑꯣ ꯍꯧꯖꯤꯛꯇꯤ ꯁꯥꯕꯩ ꯆꯥꯡꯗꯤ ꯀꯃꯥꯏ ꯇꯧꯔꯤ
ꯑꯁ ꯍꯧꯖꯤꯛ ꯉꯥꯏꯍꯥꯛꯇꯪ ꯐꯖꯅ ꯁꯥꯔꯝꯕꯅꯦ ꯅꯨꯡꯁꯥꯏꯕ ꯌꯥꯝꯇ꯭ꯔꯤꯛ ꯌꯥꯛꯑꯒ ꯑꯗꯣ ꯍꯧꯖꯤꯛꯄꯨꯗꯤ ꯈꯤꯇꯪ ꯅꯣꯡ ꯃꯪꯖꯤꯟꯒꯤ ꯕꯩ ꯇꯥꯏꯞ ꯇꯧꯋꯦ ꯑꯗꯣ ꯐꯦꯟꯕꯨꯗꯤ ꯑꯗꯨꯝ ꯊꯥꯔ ꯂꯩꯕ ꯐꯦꯟ ꯊꯥꯗ꯭ꯔꯗꯤ ꯑꯃꯨꯛ ꯂꯩ ꯉꯝꯅꯗꯕ
ꯍꯥꯔꯨꯛ ꯍꯥꯔꯨꯀꯥꯟꯗꯦꯗꯨ ꯅꯤꯅꯦ
ꯍꯣꯏ ꯑꯗꯨꯅꯦ
ꯑꯌ ꯅ ꯑꯩ ꯑ ꯑꯍꯤꯡꯗ ꯁꯦꯜꯁꯤꯌꯁꯇꯤ ꯌꯥꯃꯨꯛ ꯌꯥꯎꯋꯤ ꯃꯥꯒꯤ ꯁꯦ ꯗ꯭ꯔꯤꯒꯤ__
ꯗꯤꯒ꯭ꯔꯤ ꯗꯤꯒ꯭ꯔꯤꯁꯦ ꯑꯩꯕꯨ ꯅꯣꯡꯃꯇ ꯑꯗꯨꯝ ꯆꯦꯛꯄꯨ ꯑꯗꯨꯝ ꯇꯧꯔꯨꯗꯦꯗ ꯆꯪꯉꯒ ꯑꯗꯨꯝ ꯁꯥꯕꯒ ꯑ__ ꯁꯥꯅꯤꯡ ꯁꯥꯖꯅꯣꯗ ꯑꯗꯨꯝ ꯐꯦꯟ ꯊꯥꯔ ꯑꯗꯨꯝ ꯄꯪꯂꯩ ꯂꯩꯔꯦꯗ__
ꯍꯣꯍꯣꯏ ꯑꯁꯣꯝ ꯅꯣꯔꯠ ꯏꯁ ꯑꯦꯔꯤꯌꯥꯗꯕꯧꯇ ꯑꯗꯨꯝ ꯈꯔ ꯑꯗꯨꯝ ꯍꯧꯖꯤꯛ ꯑꯍ ꯃꯥꯏ ꯑꯦꯔꯤꯌꯥ ꯂꯣꯀꯦꯁꯟ ꯈꯔ ꯍꯥꯏꯇꯥꯔꯦꯅꯦ ꯑꯩꯈꯣꯏ ꯁꯤꯒꯤꯁꯦ ꯅꯠꯇꯕ ꯈꯤꯇꯪ ꯍꯥꯏꯗꯣꯛꯈꯤꯕ ꯏꯁꯇꯦꯠꯁꯤꯡꯗ ꯑꯥ ꯀꯩꯅꯣ ꯌꯧꯕ ꯌꯥꯎꯋꯦ ꯐꯣꯔꯇꯤ ꯃꯊꯛ ꯌꯧꯕ ꯌꯥꯎꯋꯦꯕ
ꯑꯊꯥꯕꯅꯤꯅ ꯍꯧꯖꯤꯛ ꯌꯧꯔꯝꯗꯧꯅꯦ
ꯑꯍꯣꯏ ꯑꯗꯣ ꯑꯗꯨꯅꯗꯤ ꯐꯖꯔꯝꯃꯅꯦꯕ ꯐꯖꯅ
ꯀꯩꯅꯣꯐꯧꯇꯤ ꯑꯥꯒꯁ ꯁꯦꯞꯇꯦꯝꯕꯔꯐꯧꯗꯤ ꯈꯔ ꯈꯥꯡ ꯇꯥꯝꯅꯤꯅꯦ
ꯈꯥꯡ ꯇꯥꯔꯦ
ꯈ꯭ꯋꯥꯏ ꯅꯨꯡꯉꯥꯏ ꯈ꯭ꯋꯥꯏ ꯅꯨꯡꯉꯥꯏꯗꯣꯏꯁꯤ ꯍꯧꯖꯤꯛ ꯈ꯭ꯋꯥꯏ ꯅꯨꯡꯉꯥꯏꯗꯣꯏꯁꯦ ꯑꯥꯒꯁ ꯊꯥꯖꯤꯅꯤꯅꯦ ꯃꯩ ꯍꯧꯔꯛꯀꯗꯣꯏꯁꯦ ꯂꯥꯡꯕꯟꯒꯤ
ꯍꯁ ꯑꯗꯨꯅꯦ ꯃꯊꯥ ꯁꯥꯔꯤꯖꯦ
ꯑꯥꯒꯁ ꯊꯥꯗꯅꯦ ꯃꯍꯤ ꯆꯠꯇꯣꯔꯤꯖꯦ
ꯍꯥꯎ ꯑꯗ ꯑꯩ ꯌꯥ ꯅꯤꯡꯊꯝ ꯅꯤꯡꯊꯝꯊꯥꯁꯨ ꯏꯪꯗꯦ ꯅꯤꯡꯊꯝꯊꯥꯁꯨ ꯑꯗꯨꯝ ꯁ ꯑ ꯄ ꯗꯤ
ꯀꯩꯁꯨ ꯀꯩꯅꯝꯇ ꯇꯧꯗꯦ ꯑꯗꯨꯒ ꯃꯔꯨ ꯑꯣꯏꯅ ꯅꯨꯡꯉꯥꯏꯔꯤꯗꯤ ꯗꯤꯁꯦꯝꯕꯔ ꯂꯥꯁ ꯋꯤꯛ ꯖꯅꯋꯥꯔꯤ ꯐꯔꯁ ꯋꯤꯛ ꯁ꯭ꯋꯥꯏ ꯈꯛꯇꯅꯤꯅꯤ
ꯍꯣꯏ ꯑꯗꯨꯣ ꯑꯩ ꯃꯇꯝ ꯏꯇꯦꯟ ꯇꯦꯟꯕꯒꯤ ꯃꯇꯝꯗꯨ ꯑꯗꯨ ꯍꯛꯇꯅꯤ
ꯑꯍꯥꯎꯕ ꯋꯥꯟ ꯃꯟ ꯃꯨꯁꯀꯤ ꯆꯥꯡ ꯑꯗꯨꯒꯗꯅꯦꯕ ꯅꯨꯡꯉꯥꯏꯔꯛꯏꯁꯦ ꯑꯇꯩꯗꯤ ꯄꯨꯔꯥ ꯑꯍꯃꯨ ꯑꯃꯨꯅꯤꯗꯅꯅꯦ
ꯎꯝ ꯆꯁ ꯍꯥꯏ
ꯑꯥ ꯁꯔꯦ
ꯀꯩꯕ
ꯉꯁꯣꯂꯦ
ꯑꯦ ꯍꯜ ꯇꯔ ꯑꯧ ꯆ
ꯑ ꯉꯥꯔꯨ ꯈꯔ ꯌꯥꯎꯔꯦ ꯑꯗꯨꯅꯦ ꯉꯥꯔꯨꯁꯦ ꯑꯩꯈꯣꯏ ꯁꯨꯝ ꯁꯨꯕ ꯇꯧꯔꯦ ꯑꯗꯒꯤ ꯉꯥ ꯅꯣꯡꯃ ꯑꯗꯨꯃꯥꯏꯅ ꯇꯧꯔꯒ ꯈꯔ ꯁꯥꯎꯅ ꯃꯥꯏꯇꯔꯅꯤ
ꯑꯁꯤꯗꯤ ꯊꯕꯩ ꯆꯠꯠꯇꯗ꯭ꯔꯣ
ꯊꯧ ꯆꯖꯇꯅꯤ ꯄꯈꯥꯏ ꯔꯥꯏꯅꯔꯖ
ꯎꯝ
ꯊꯣꯛꯄꯗ ꯑꯩ ꯉꯁꯥꯏ ꯀꯟꯊꯔꯦ ꯃꯣꯔ ꯊꯣꯛꯎꯔꯦ ꯑꯗꯨꯝꯁꯤꯜꯂꯛꯑꯒ ꯑ ꯃꯈ ꯈꯥꯏꯗ꯭ꯔ ꯑꯣꯀꯌꯥꯂ ꯇꯔꯣꯦ ꯑꯗꯨꯃꯥꯏꯅ ꯂꯩ ꯑꯗꯣ ꯌꯨꯝꯒ ꯥꯇꯤ ꯄꯥꯎꯅꯨꯡꯗꯤ ꯐꯥꯎꯅꯗ꯭ꯔꯦ
ꯄꯥꯎꯗꯤ ꯑꯗꯨꯝ ꯖꯤꯡꯒꯤ ꯐꯥꯎꯅꯩꯗ
ꯎ ꯑꯗꯨꯅ ꯀꯩꯅꯣꯗꯤ ꯇꯧꯗꯕ꯭ꯔꯅ ꯁꯥꯔꯤꯀꯝ ꯑꯇꯣꯞꯄ ꯁꯨꯝ ꯂꯩꯗꯅ ꯑꯩꯈꯣꯏ ꯀꯝꯄꯦꯅꯤꯅ ꯈꯔ ꯌꯥꯎ ꯈꯣꯠꯇꯅ ꯈꯣꯠꯇꯅ ꯇꯧꯗꯕ꯭ꯔꯥ ꯀꯃꯥꯏꯅ ꯇꯧꯋꯦ
ꯑꯦ ꯑꯗꯨꯒꯨꯝꯕꯗꯤ ꯇꯧꯗꯦ ꯑꯩ
ꯈꯔ ꯑꯦꯛꯁꯄꯤꯔꯦꯟꯁ ꯇꯥꯟꯕ ꯑꯣꯏꯅ ꯑꯗꯨꯗ ꯑꯗꯨꯗ ꯀꯩꯅꯣ ꯇꯧꯕ ꯌꯥꯗ꯭ꯔꯣ ꯑꯇꯣꯞ ꯑꯇꯣꯞꯄ ꯈꯔ ꯀꯩꯅꯣ ꯀꯩ ꯀꯩꯅꯣ ꯑꯩꯈꯣꯏ ꯌꯦꯡꯁꯤꯟꯕ ꯈꯣꯠꯆꯟꯕ ꯁꯨꯝ ꯁꯥꯏꯗꯠꯇ ꯇꯃꯤꯡꯗꯨ ꯑꯗꯨꯗꯤ ꯀꯣꯂꯦꯖ ꯁꯦꯗꯨꯜꯗꯤ ꯁꯨꯞꯅꯒꯤ ꯀ꯭ꯂꯥꯁ ꯂꯩꯔꯤꯁꯤꯗꯤ ꯅꯥꯏꯟꯗꯒꯤ ꯆꯠꯄ ꯃꯇꯝꯗ ꯄꯨꯡ ꯑꯍꯨꯝꯃꯨꯛ ꯅꯨꯡꯉꯥꯏ ꯑꯗꯩ ꯑꯇꯣꯞꯄ ꯃꯇꯝꯗꯤ ꯑꯍꯥꯡꯕꯛꯇ ꯉꯥꯛꯇꯅꯦ ꯑꯗꯨꯅ
ꯑꯩꯈꯣꯏꯗꯤ ꯑꯩꯈꯣꯏꯗꯤ ꯄꯨꯡ ꯀꯩꯅꯣ ꯃꯥꯄꯟ ꯃꯥꯄꯟꯗꯤ ꯆꯠꯂꯨꯅꯤ ꯑꯗꯨꯒ ꯄꯨꯡ ꯃꯔꯤ ꯃꯈꯥꯏ ꯃꯉꯥ ꯇꯥꯔꯦ ꯑꯦꯛꯁꯇ꯭ꯔꯥ ꯀ꯭ꯂꯥꯁ ꯇꯧꯋꯦ ꯃꯉꯥ ꯇꯥꯔ ꯑꯗꯨꯝ ꯍꯛꯇꯦ
ꯃꯉꯥ ꯊꯥꯜꯂꯛꯇꯣꯏꯅꯦꯕ ꯑꯗꯨꯗꯤ ꯅꯪ ꯀꯩꯅꯣ ꯌꯥꯎꯕ ꯌꯥꯏ ꯀꯩꯅꯣ ꯁꯦꯗꯨꯜ ꯋꯥꯁꯇ ꯄꯨꯡ ꯇꯔꯨꯛꯇꯒꯤ ꯑꯦꯅꯤ ꯀꯩꯅꯣ ꯇꯧꯕ ꯑꯃ ꯍꯥꯏꯗꯤ ꯄꯨꯡ ꯇꯔꯨꯛꯇꯩꯩꯅ ꯇꯔꯥꯃꯥꯊꯣꯏꯐꯥꯎꯒꯤ ꯁꯥꯔꯚꯤꯁꯁ ꯑꯃ ꯑꯗꯨꯝ ꯂꯧꯕ ꯌꯥꯩ ꯀꯩꯅꯣ
ꯀꯩ ꯀꯩ ꯁꯔꯕꯤꯁ ꯂꯩ
ꯍꯥꯏꯗꯤ ꯑꯗꯥꯏꯗ ꯂꯩꯔꯤꯕ ꯑꯦꯅꯤ ꯐꯥꯁ ꯐꯨꯗ ꯑꯣꯏꯕ ꯌꯥꯏ ꯅꯠꯇ꯭ꯔꯒꯅ ꯔꯦꯁꯇꯨꯔꯦꯟ ꯑꯣꯏꯕ
ꯑꯁ ꯑ ꯁꯤ ꯍꯣꯁꯇꯦꯜꯁꯦ ꯍꯥꯏꯗꯤ ꯄꯨꯡ ꯃꯉꯥꯗꯒꯤ ꯃꯄꯥꯟ ꯊꯣꯛꯄ ꯌꯥꯏꯑꯕ
ꯑꯥ
ꯑꯗꯨꯒ ꯄꯨꯡ ꯃꯉꯥ ꯃꯈꯥꯏꯐꯧꯛ ꯊꯣꯛ ꯌꯥꯗ꯭ꯔꯦ ꯑꯗꯣ ꯄꯨꯡ ꯇꯔꯨꯛ ꯐꯥꯎ ꯃꯅꯨꯡꯗ ꯗꯣ
ꯑꯣ ꯍꯕꯒꯤ ꯀꯩꯅꯣ ꯂꯩꯔꯤꯕꯕꯀꯣ ꯑ ꯑꯗꯨ ꯑꯣꯏꯇꯥꯔꯦ ꯅꯉꯣꯟꯗꯁꯨꯨꯝ ꯄ꯭ꯔꯣꯕ꯭ꯂꯦꯝ ꯂꯩ ꯑꯩꯅ ꯔꯦꯟꯇ ꯂꯩꯕ ꯑꯣꯏꯇꯥꯔꯒꯗꯤ ꯀꯣꯝꯃꯤꯗꯅ
ꯅꯁꯦ ꯑꯗꯨꯗꯩꯕ
ꯑꯗꯨ ꯑꯗꯨ ꯑꯣꯏꯇꯥ
ꯍꯣꯁꯇꯦꯜꯗ ꯂꯩꯔꯒ ꯄꯨꯡ ꯀ꯭ꯂꯥꯁ ꯄꯨꯡ ꯃꯥꯄꯟꯗ ꯆꯠꯂꯒ ꯄꯨꯡ ꯃꯉꯥ ꯃꯈꯥꯏ ꯍꯣꯏ ꯃꯉꯥ ꯁ꯭ꯋꯥꯏꯗ ꯍꯜꯂꯛꯑꯦ ꯍꯥꯏꯁꯦ ꯍꯜꯂꯛꯑꯒ ꯑꯃꯨꯛ ꯑꯁ ꯑꯦꯁꯥꯏꯟꯃꯦꯟ ꯑꯁ ꯈꯥꯡ ꯂꯥꯡ ꯉꯝꯕꯖꯥꯠ ꯅꯠꯇꯦ
ꯃꯥꯅꯦ ꯌꯥ ꯍꯧꯖꯤꯛꯀꯤ ꯍꯧꯖꯤꯛꯀꯤ
ꯁꯤ ꯐꯗꯧꯅ ꯑꯣꯏꯌꯦꯦ
ꯍꯧꯖꯤꯛꯀꯤ ꯀꯩꯅꯣꯁꯤꯗꯤ ꯁꯝꯅ ꯍꯥꯏꯔꯕꯗꯗꯤ ꯀꯩꯅꯣ ꯑꯩꯈꯣꯏꯒꯤ ꯃꯔꯨ ꯑꯣꯏꯅ ꯑꯦꯅꯤ ꯏꯟꯁꯇꯤꯇ꯭ꯌꯨꯁꯟ ꯈꯨꯗꯤꯡꯃꯛꯁꯦ ꯍꯔꯥꯁꯃ ꯂꯣꯏ ꯇꯧꯕ ꯉꯥꯛꯇꯅꯤꯅꯦ ꯃꯦꯟꯇꯦꯟ ꯃꯦꯟꯇꯦꯟ ꯍꯔꯥꯁꯄ ꯉꯥꯛꯇꯅꯦꯕ ꯍꯥꯏꯗꯤ ꯑꯗꯨꯗꯨ ꯑꯗꯨꯗꯨꯅ ꯌꯥꯝꯅ꯫ ꯑꯩꯈꯣꯏꯒꯤ ꯀꯩ ꯍꯥꯏꯇꯥꯔꯦ ꯂꯥꯏꯐꯇꯨ ꯁꯤꯀꯤꯌꯣꯔ ꯑꯣꯏꯅ ꯍꯤꯡꯅꯤ ꯍꯥꯏꯕꯃꯁꯨ ꯒꯔꯦꯟꯇꯤꯄꯤꯕꯁꯨ ꯉꯝꯗꯕ꯫ ꯃꯦꯟꯇꯦꯟ ꯍꯥꯔꯥꯁꯃꯦꯟꯗꯤ ꯐꯖꯅ ꯇꯧꯕꯤꯅꯦꯕ ꯏꯁꯇꯨꯗꯦꯟ ꯃꯌꯥꯝꯁꯤꯗ꯫
ꯀꯣꯂꯦꯖꯁꯨ ꯑꯥꯏꯠꯇꯤ ꯄꯥꯔꯁꯦꯟ ꯑꯦꯇꯦꯟꯗꯦꯟꯁꯅꯦ ꯑꯗꯨꯒ ꯌꯧꯗ꯭ꯔꯗꯤ ꯄꯦꯔꯦꯟꯁꯁꯤꯡ ꯑꯇꯣꯞꯄ ꯏꯁꯇꯦꯠ꯫ ꯇꯩ ꯑꯣꯏꯒꯦꯔ ꯗꯥꯏꯔꯦꯛ ꯀꯧꯕꯤꯅꯤ꯫
ꯑꯁ ꯅꯣꯔꯦꯅꯦ꯫
ꯑꯩꯈꯣꯏꯗꯤ ꯍꯣꯁꯇꯦꯜꯗ ꯂꯩꯕꯅꯤꯅ꯫ ꯀꯣꯂꯦꯁ ꯆꯥꯡ ꯅꯥꯏꯅ ꯆꯠꯇ ꯌꯥꯗꯦ ꯀꯥꯂꯥꯁ ꯃꯥꯇꯝꯗꯗꯤ꯫
ꯌꯥꯝ ꯕꯦꯔꯥꯅꯤ ꯑꯗꯨꯁꯨ꫰꫰
ꯑꯣ ꯫ ꯄ꯭ꯔꯤꯇꯤꯀꯦꯜꯒ ꯇꯧꯗꯅ ꯄ꯭ꯔꯤꯇꯤꯀꯦꯜꯅ ꯍꯦꯟꯅ ꯅꯝꯅꯕꯗꯤ ꯇꯧꯔꯁꯨ꯫ ꯑꯁꯥ ꯍꯟꯗꯛꯇꯩꯗꯤ꯫ ꯍꯟꯗꯛ ꯑꯣꯛꯇꯣꯕꯔ ꯁ꯭ꯋꯥꯏꯗꯩꯗꯤ ꯃꯊꯪ ꯁꯦꯃꯤꯁꯇꯔ ꯍꯧꯔꯗꯩꯩꯗꯤ ꯏꯟꯇꯔꯚꯤꯌꯨ ꯂꯥꯛꯄ ꯍꯧꯔꯅꯤ ꯑꯇꯣꯞ ꯀꯝꯄꯦꯅꯤꯁꯤ꯫
ꯑ꯫ ꯑꯗꯨ ꯐꯖꯅ ꯏꯟꯇꯔꯕꯤꯅꯤꯌꯥ ꯀꯩꯅꯣ ꯐꯦꯁ ꯇꯧꯔꯒ ꯀꯟꯅꯩꯈꯥꯏ꯫ ꯈꯤꯇꯪ ꯀꯥꯟꯗ ꯇꯧꯍꯧꯕꯅ ꯐꯩ꯫ ꯍꯧꯖꯤꯛꯇꯩ ꯍꯧꯅ ꯄ꯭ꯔꯤꯄꯦꯔꯦꯁꯟ ꯇꯧꯕ ꯌꯥꯔꯦ ꯐꯖꯅ꯫
ꯑ ꯍꯧꯖꯤꯛꯇꯩ ꯍꯧꯅ ꯌꯥꯔꯕꯅꯦ ꯍꯌꯦꯡ ꯀꯩ ꯀꯩ ꯈꯔ꯫ ꯈꯨꯝꯄꯗ ꯍꯥꯏꯕ ꯉꯝꯅꯉꯥꯏ ꯍꯥꯏꯇꯥꯔꯦ ꯍꯟꯗꯛꯇꯤ ꯍꯟꯗꯛꯇꯤ ꯐꯤꯐ ꯁꯦꯃꯤꯁꯇꯔꯁꯤ ꯂꯥꯔꯁ ꯁꯦꯝꯒ ꯆꯥꯞ ꯃꯥꯥꯟꯅꯦ ꯍꯌꯦꯡ ꯁꯤꯛꯁ ꯁꯦꯃꯤꯁꯇꯔꯗꯤ ꯍꯌꯦꯡ ꯏꯟꯇꯔꯅꯦ ꯆꯠꯇꯣꯏꯁꯦ ꯑꯗꯨꯅ ꯀꯝꯄꯦꯅꯤ꯫ ꯑꯣꯛꯇꯣꯕꯔ ꯁꯋꯥꯏꯗꯒꯤ ꯂꯥꯛ ꯍꯧꯔꯅꯤ꯫
ꯎꯝ꯫ ꯑꯗ ꯈꯔ ꯐꯖꯅ ꯀꯩꯅꯣ ꯇꯧꯍꯧꯔꯒ ꯈꯔ ꯍꯥꯔꯠ ꯑꯣꯏꯅ꯫ ꯌꯦꯡꯍꯧꯔꯣ ꯑꯗꯨꯒ ꯇ꯭ꯔꯥꯏ ꯇꯧ꯫ ꯑꯩ ꯀꯩꯅꯣꯗꯤ ꯂꯥꯛꯇꯕ꯭ꯔꯣ ꯏꯟꯇꯔꯅꯦꯁꯅꯦꯜꯒꯤ ꯊꯥꯛꯇꯤ ꯂꯥꯛꯇꯕ꯭ꯔꯣ꯫
ꯑꯁ ꯏꯟꯇꯔ ꯅꯦꯁꯅꯦꯜꯒꯤ ꯂꯥꯛꯑꯦ ꯂꯥꯛꯄ ꯑꯗꯨꯒ꯫ ꯗꯨꯕꯥꯏꯒꯤꯁꯨ ꯍꯟꯗꯛ ꯂꯥꯛꯈꯤ ꯑꯗꯣ ꯑꯇꯣꯞꯄ ꯖꯔꯃꯅꯤ ꯂꯥꯛꯑꯦ ꯂꯥꯛꯄꯗꯣ꯫ ꯑꯁ ꯃꯣꯏ ꯍꯥꯟꯅ ꯁꯦꯅꯤꯌꯔ ꯀꯥꯡꯕꯨ ꯍꯥꯏꯇꯥꯔꯦ ꯑꯩꯈꯣꯏꯒꯤ ꯃꯃꯥꯡ ꯃꯃꯥꯡ ꯀꯥꯡꯕꯨ ꯑꯗ ꯃꯤꯒꯤ ꯂꯝꯗ ꯆꯠꯂꯒ꯫ ꯑꯁ ꯫ ꯃꯣꯏ ꯃꯁꯦꯟ ꯈꯠꯅꯔ ꯊꯥꯡ ꯄꯥꯏꯔꯥ ꯇꯥꯟꯅꯗ ꯍꯥꯏꯗꯤ ꯃꯌꯥꯡꯃꯩꯁꯦ ꯃꯊꯣꯡ ꯌꯥꯝ ꯆꯥꯗꯦꯕ꯫ ꯑꯗꯨꯃꯥꯏꯅ ꯇꯧꯗꯅ ꯂꯥꯛꯈꯤꯗ꯭ꯔꯦ ꯇꯣꯛꯈ꯭ꯔꯦ꯫
ꯎꯝ꫰꫰
ꯑꯗꯨꯅꯅꯦ ꯄꯥꯝꯗ꯭ꯔꯕ ꯫
ꯍꯣꯏ ꯑꯗꯨ ꯑꯗꯨꯅꯦ ꯍꯥꯏꯔꯤꯁꯦ ꯃꯣꯏꯁꯨ ꯇꯁꯦꯡꯅ ꯍꯥꯏꯔꯀꯥꯟꯗ꯫ ꯂꯝꯊꯣꯗꯤ ꯈꯔꯗꯤ ꯀꯩꯅꯣ ꯇꯧꯕ ꯑꯃꯗꯤ ꯆꯪꯉꯦ ꯑꯗꯣ꯫ ꯃꯥꯥꯏ ꯃꯥꯏ ꯃꯣꯇꯤꯚꯇꯣ ꯇꯥꯔꯦꯅꯦ꯫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
ꯀꯔꯤꯕ꯫
ꯃꯃꯥꯡ ꯍꯥꯏꯗꯤ ꯃꯣꯏ ꯃꯣꯏꯅ ꯁꯣꯏꯔꯛꯑꯝꯅꯤꯅ ꯃꯈꯥ ꯇꯥꯔꯛꯄꯁꯤꯡꯗꯤ ꯈꯨꯗꯣꯡ ꯆꯥꯕ ꯌꯥꯝ ꯋꯥꯠꯂꯦꯕ
ꯎꯝ ꯑꯗꯨꯕꯨꯗꯤ ꯀꯩꯅꯣꯅꯤ ꯃꯣꯏ ꯃꯣꯏꯅ ꯈꯔ ꯒꯥꯏꯗꯂꯥꯏꯟꯗꯨ ꯄꯤꯒꯗꯧꯕꯗꯨꯅ ꯃꯣꯏꯅ ꯂꯣꯏꯅ ꯊꯨꯗꯦꯛꯑꯝꯃꯝꯅꯤꯅ ꯃꯥ ꯔꯨꯠ ꯌꯥꯎꯗꯅ ꯀꯃꯥꯏꯟ ꯄꯥꯝꯕꯤꯅꯣ ꯍꯤꯡꯉꯤ ꯑ ꯐꯖꯅ ꯑ ꯀꯩꯅꯣ ꯑꯣꯏꯇꯥꯔꯒꯁꯨ ꯍꯥꯏꯗꯤ ꯑꯩꯈꯣꯏꯁꯤ ꯀꯟꯇ꯭ꯔꯤ ꯃꯅꯨꯡꯗ ꯑꯣꯏꯇꯥꯔꯒꯁꯨ ꯑꯗꯒꯤ ꯑꯇꯣꯞꯄ ꯀꯟꯇ꯭ꯔꯤꯕꯨ ꯑꯣꯏꯇꯥꯔꯒꯁꯨ ꯂꯥꯛꯄꯨ ꯂꯥꯛꯑꯗꯤ ꯐꯖꯅ ꯏꯁꯇꯦꯕꯦꯜ ꯅꯥꯏꯅ ꯇꯧꯍꯧꯅꯕ ꯌꯦꯡꯉꯨ ꯇ꯭ꯔꯥꯒꯦꯠ ꯇꯧꯋꯦ ꯐꯖꯅ ꯃꯑꯣꯡ ꯇꯥꯅ ꯑꯗꯨ ꯌꯥꯔꯤꯈꯩ ꯑꯩꯈꯣꯏꯒꯤ ꯅꯣꯂꯦꯖ ꯍꯦꯟꯒꯠꯅꯕꯀꯣ ꯏꯁꯥꯒꯤ ꯅꯣꯂꯦꯖ ꯍꯦꯟꯒꯠꯅꯕ ꯑꯗꯒꯤ ꯏꯁꯥꯒꯤ ꯄꯥꯔꯁꯣꯅꯦꯜ ꯗꯤꯕꯂꯞꯃꯦꯟ ꯍꯦꯟꯒꯠꯅꯕ ꯐꯦꯁ ꯇꯧꯕꯗꯤ ꯌꯥꯝ ꯐꯩ ꯑꯦꯅꯤ ꯂꯥꯛꯄ ꯈꯨꯗꯤꯡꯃꯛꯇ ꯏꯟꯇꯔꯚꯤꯌꯨ ꯐꯦꯁ ꯇꯧꯍꯧꯕ ꯈ꯭ꯋꯥꯏꯗꯒꯤ ꯃꯔꯨꯑꯣꯏꯔꯤꯗꯤ ꯑꯩꯈꯣꯏꯅ ꯅꯣꯂꯦꯖꯇꯨꯗꯤ ꯍꯥꯏꯗꯤ ꯏꯁꯇꯗꯤ ꯅꯣꯂꯦꯖꯇꯨꯗꯤ ꯑꯗꯨꯝ ꯐꯖꯅ ꯍꯣꯠꯅ ꯇꯥꯔꯒꯗꯤ ꯇꯥꯟꯕ ꯂꯥꯏꯌꯦꯕ ꯇꯧꯕꯇꯕꯨ ꯑꯥꯎꯠ ꯑꯣꯐ ꯅꯣꯂꯦꯖꯇꯤ ꯅꯣꯏ ꯈꯤꯇꯪ ꯑ ꯐꯖꯅ ꯄꯔꯐꯣꯔꯃꯦꯟꯁ ꯄꯤꯕ ꯉꯝꯗ ꯇꯥꯔꯒꯗꯤ ꯑꯗꯨꯒꯤ ꯒꯦꯔꯦꯟꯇꯤ ꯄꯤꯕ ꯉꯝꯗꯦꯗꯅꯀꯣ ꯑꯗꯨꯅ ꯑꯥꯎꯠ ꯑꯣꯐ ꯅꯣꯂꯦꯖꯇꯤ ꯐꯖꯅ ꯇꯥꯜꯍꯧꯕ ꯑꯃ ꯆꯪꯉꯤ